ꯑ ꯍ ꯋꯥꯛꯀꯤꯡ ꯆꯠꯄꯗꯣ ꯍꯌꯦꯡꯗꯤ ꯈꯤꯇꯪ ꯉꯟꯅ ꯆꯠꯁꯤꯔꯥ ꯍꯌꯦꯡ ꯑꯩꯈꯣꯏꯁꯦ ꯑꯩꯈꯣꯏ ꯍꯌꯦꯡ ꯇꯔꯤꯞ ꯑꯃ ꯆꯠꯁꯦꯅ ꯍꯥꯏꯅꯕꯗꯥꯏꯅꯦ ꯑꯗꯨꯗꯤ ꯋꯥꯀꯤꯡ ꯁꯦ ꯄꯨꯡ ꯁꯦ ꯃꯔꯤꯗꯩꯩ ꯊꯣꯛꯑꯁꯤꯔꯣ
ꯃꯔꯤꯗꯒꯤ
ꯎꯝ
ꯑ
ꯍꯣꯏ ꯃꯔꯤꯗꯩ ꯆꯠꯂꯒ ꯍꯥꯏꯗꯤ ꯍꯜꯂꯛꯄꯗꯣ ꯈꯤꯇꯪ ꯉꯟꯅ ꯍꯜꯂꯛꯑꯒ ꯇꯧꯕ ꯌꯥꯏꯗꯅ꯫ ꯍꯥꯏꯗꯤ ꯊꯦꯡꯅ ꯆꯠꯂꯗꯤ ꯑꯃꯨꯛ ꯍꯥꯏꯗꯤ ꯊꯕꯛ ꯆꯠꯊꯣꯛꯀꯗꯕ ꯂꯩꯕꯅꯤꯅꯀꯣ꯫
ꯎꯝ꯫
ꯑꯗꯣ ꯍꯌꯦꯡꯁꯦ ꯄꯨꯡ ꯀꯌꯥꯗꯥꯋꯥꯏꯗꯅꯣ ꯆꯠꯁꯦꯅ ꯍꯥꯏꯕꯗꯨꯕꯣ?
ꯄꯨꯡꯁꯦ ꯄꯨꯡꯁꯦ ꯇꯔꯥ ꯄꯨꯡ ꯇꯔꯥ ꯑꯗꯨꯋꯥꯏꯗ ꯍꯥꯏꯅꯦ꯫
ꯍꯣꯏ ꯁꯤꯗꯒꯤ ꯑꯗꯨꯝ ꯆꯥꯛ ꯆꯥꯔꯒ ꯆꯠꯂꯗꯕ ꯅꯠꯇ꯭ꯔꯣ?
ꯑꯗꯨꯅ ꯐꯗꯧ ꯃꯥꯜꯂꯦꯅꯁꯨ ꯍꯥꯏꯔꯤꯕ꯫
ꯑꯥ꯫ ꯑꯗꯨꯅꯗꯤ ꯐꯅꯤ ꯑꯗꯨꯝ ꯆꯥꯊꯣꯛꯑ ꯆꯠꯈꯤꯕ ꯑꯥ꯫ ꯆꯥꯛꯄꯨ ꯆꯥꯈ꯭ꯔꯗꯤ ꯌꯥꯔꯦꯗꯅ꯫ ꯍꯌꯦ ꯎꯂꯥꯞ ꯑꯃꯁꯨ ꯀꯩꯅꯣꯃ ꯑꯥꯗ ꯕꯣꯔꯥꯒ ꯆꯥꯒ ꯑꯗꯨꯝ ꯀꯩꯅꯣꯝ ꯆꯥꯁꯤꯟꯕ ꯌꯥꯏꯗꯅ꯫
ꯍꯣꯏ ꯑꯗꯣ ꯈꯖꯤꯡ ꯕꯣꯔꯥꯗꯨ ꯆꯥꯅꯤꯡꯉꯤꯅꯦ ꯑꯩꯗꯤ꯫
ꯑꯗꯨꯗꯣ ꯎꯝ ꯅꯝꯕꯣꯜ ꯅꯝꯕꯣꯜꯗ ꯐꯪꯉꯦ꯫
ꯅꯝꯕꯑꯣꯜꯒꯤꯗꯣ ꯅꯥꯠ ꯇꯦꯅꯦ ꯑꯩꯅ ꯆꯥꯅꯤꯡꯉꯤꯗꯤ ꯂꯣꯛꯇꯥꯛꯀꯤ
ꯑꯣ ꯑꯣ ꯑꯗꯨꯁꯨ ꯐꯪꯉꯝꯒꯅꯤ ꯑꯁ ꯀꯨꯏ ꯌꯦꯗ ꯆꯠꯇꯕ ꯑꯗꯨ ꯑꯗꯨꯅ ꯈꯪꯗ꯭ꯔꯅꯤ꯫ ꯍꯌꯦꯡꯁꯦ ꯀꯔꯥꯏꯗ ꯑꯗꯨ ꯈꯛꯇꯪꯅꯣ ꯅꯠꯇ꯭ꯔꯒ ꯃꯐꯝ ꯑꯇꯩ ꯂꯩꯔꯤꯕꯣ?
ꯑꯗꯨ ꯈꯛꯇꯪ ꯅ ꯐꯗꯧ ꯃꯜꯂꯦꯗꯥ
ꯍꯣꯏꯅꯦ ꯍꯣꯏ ꯑꯗꯨꯕꯨꯗꯤ ꯆꯨꯝꯃꯤ ꯑꯩꯈꯣꯏ ꯁꯤꯗꯩ ꯆꯠꯇꯣꯏꯁꯤ
ꯂꯝꯁꯦ ꯌꯥꯝ ꯂꯥꯞꯄꯤꯕ ꯇꯧꯔꯤꯁꯦ꯫ ꯑꯗꯣ ꯑꯩꯅ ꯈꯟꯕꯅ ꯑꯩꯈꯣꯏ ꯆꯠꯈꯤꯕꯒꯤꯁꯦ ꯁꯣꯝ ꯂꯣꯝꯗꯒꯤ ꯀꯛꯆꯤꯡ ꯂꯣꯝꯗꯒꯤ ꯆꯠꯈ꯭ꯔꯦꯗꯅ
ꯑ ꯑꯗꯨꯁꯨ ꯌꯥꯏ ꯍꯥꯏꯕꯅꯤ꯫
ꯀ ꯋꯥꯉꯨ ꯑꯗꯨ ꯁꯒꯥꯡ ꯑꯃ ꯐꯥꯎꯔꯒ ꯆꯠ ꯄ꯫
ꯑ꯫
ꯄꯅ ꯏꯝꯐꯥꯜ ꯂꯣꯝꯗ ꯍꯜꯂꯛꯅꯤꯡꯕ꯫ ꯎꯝ ꯄꯣꯠ ꯈꯔꯁꯨ ꯂꯩꯔꯛ ꯅꯤꯡꯕ ꯑꯩꯅ
ꯑꯥ꯫ ꯌꯥꯏ - ꯌꯥꯏ꯫ ꯁꯣꯝ ꯑꯁꯣꯅꯥꯀꯟꯁꯨꯨ ꯂꯝꯕꯤ ꯅꯨꯡꯉꯥꯏꯅꯔꯦ ꯀꯥꯏꯗꯤ ꯍꯥꯏꯅꯔꯝꯅꯤ꯫
ꯈꯔ - ꯈꯔ ꯉꯟꯅ ꯍꯜꯂꯛꯄ ꯍꯥꯏꯇꯥꯔꯦ ꯅꯨꯃꯤꯠ ꯂꯩꯔꯤꯉꯩꯗꯀꯣ꯫
ꯍꯣꯏ
ꯀꯩꯒꯨꯝꯕ ꯄꯨꯡ ꯇꯔꯥꯗꯒꯤ ꯆꯠꯂꯗꯤ ꯎꯝ ꯄꯨꯡ ꯑꯍꯨꯝꯒꯨꯝꯕ ꯆꯪꯒꯗ꯭ꯔꯥ ꯇꯔꯥ ꯇꯔꯥꯃꯥꯊꯣꯏ ꯥꯔꯨꯛ ꯑꯃ ꯇꯥꯔꯣꯏꯗ ꯑꯃꯗꯤ ꯄꯨꯡ ꯑꯃ ꯑꯃ ꯃꯈꯥꯏ ꯃꯉꯥꯏꯗ ꯅꯠꯇ꯭ꯔꯥ
ꯑꯥ ꯍꯣꯏ ꯍꯣꯏ ꯑꯗꯣ ꯃꯤ ꯃꯁꯤꯡꯗꯤ ꯀꯌꯥ ꯑꯣꯏꯗꯣꯏꯅꯣ ꯑꯩꯈꯣꯏꯖꯤꯦ
ꯑꯩꯈꯣꯏ ꯃꯉꯥ
ꯃꯉꯥ ꯑꯗꯨ ꯑꯣꯏꯇꯥꯔꯗꯤ ꯎꯝ ꯒꯥꯔꯤꯁꯤ ꯒꯥꯔꯤꯗꯨꯗꯤ ꯅꯨꯡꯉꯥꯏꯒꯗ꯭ꯔꯣ ꯑꯩꯈꯣꯏ ꯃꯉꯥ ꯇꯣꯡꯕꯗꯤ
ꯅꯨꯡꯉꯥꯏꯅꯤꯌꯦ ꯃꯃꯥꯡꯗ ꯑꯅꯤ ꯃꯅꯤꯡꯗ ꯑꯍꯨꯝ
ꯑ
ꯅꯪ ꯀꯣꯝꯕꯅꯤꯗ
ꯑꯥ ꯆꯨꯝꯃꯦ ꯆꯨꯝꯃꯦ ꯍꯣꯏ ꯎꯝ ꯃꯉꯥꯔ ꯑꯩꯈꯣꯏ ꯆꯦ ꯇꯨꯁ ꯇꯔꯨꯛ ꯅꯠꯇ꯭ꯔꯣ
ꯃꯉꯥꯅꯦ ꯇꯔꯨꯛꯋꯥꯏꯗꯤ ꯀꯅꯥꯅꯣ ꯑꯩ ꯂꯩꯔꯦ ꯅꯪ ꯂꯩꯔꯦ ꯄꯤꯇ ꯂꯩꯔꯦ ꯃ ꯃꯃꯥꯟꯅꯕ ꯂꯩꯔꯦ ꯕꯕꯥ ꯂꯩꯔꯦ ꯅꯠꯇ꯭ꯔꯣ
ꯑꯥ
ꯃꯥ ꯀꯗꯅꯤ ꯀꯩꯩꯅꯣ
ꯅꯣꯏ ꯃꯥꯗꯤ ꯌꯥꯎꯗ꯭ꯔꯣ
ꯑꯩꯈꯣꯏ ꯃꯥ ꯌꯥꯎꯔꯣꯏ ꯑꯩꯈꯣꯏ ꯏ ꯃꯥ ꯃꯥ ꯃꯄꯥꯝ ꯆꯠꯀꯅꯤ ꯃꯣꯏ ꯃꯤꯇꯤꯡ ꯑꯃ ꯂꯩ ꯃꯣꯏ ꯑꯃꯃꯅ
ꯑꯣ ꯍꯌꯦꯡꯁꯦ
ꯎꯝ
ꯑꯣ ꯑꯣꯏꯣꯏꯗꯤ ꯅꯣꯏꯃ ꯌꯥꯎꯒꯗ꯭ꯔꯅ ꯈꯟꯕ
ꯌꯥ ꯌꯥꯎꯔ ꯌꯥ
ꯑꯣ ꯑꯗꯨꯗꯤ ꯍꯣꯏ ꯑꯗꯨꯃꯥꯏꯅ ꯇꯧꯕ ꯑꯗꯨꯗꯤ ꯆꯥꯛ ꯆꯥꯊꯣꯛꯑ ꯆꯠꯄꯅ ꯐꯔꯅꯤ ꯄꯨꯕꯗ ꯑꯃꯨꯛ ꯆꯟ ꯆꯟ ꯑꯣꯏꯕ ꯂꯝ ꯂꯥꯞꯄꯅꯦ ꯍꯟꯗꯛꯄ ꯑꯣꯏꯗꯤ ꯐꯕꯀꯣ
ꯑꯝ
ꯀꯞꯄꯅꯤꯅ ꯑꯩꯈꯣꯏꯊꯣꯏꯁꯦ ꯂꯥꯞꯏꯕ
ꯂꯥꯛꯄꯤ ꯂꯥꯛꯄꯤ
ꯎꯝ
ꯑꯩꯗꯤ ꯊꯝꯕꯥꯜꯗꯨꯅꯤꯅꯦ ꯌꯥꯝ ꯍꯦꯛꯅꯤꯡꯉꯤꯁꯦ ꯊꯔꯣꯒ
ꯍꯦꯛꯄꯝ ꯅꯥꯇꯩꯕꯨ ꯆꯥꯔꯗꯤ ꯑꯗꯨꯝ ꯍꯦꯛꯄ ꯌꯥꯅꯤꯗ ꯍꯥꯏꯗꯤ ꯑꯩꯈꯣꯏꯅ ꯈꯨꯠ ꯅꯥ ꯍꯥꯏꯗꯤ ꯍꯥꯏꯐꯦꯠ ꯂꯥꯟꯕ ꯐꯪꯕ ꯀꯥꯏ ꯖꯒꯥꯗꯒ ꯍꯧꯕ ꯂꯩꯗꯅ ꯑꯗꯨꯋꯥꯏꯒꯨꯝꯕꯗ
ꯇꯤ ꯍꯤ ꯇꯣꯡꯉꯒ ꯍꯦꯛꯀꯗꯕꯅꯤ ꯇꯤꯛꯀꯦꯠ ꯀꯛꯑꯒ ꯃꯣꯇ꯭ꯔꯣꯕꯨ ꯇꯣꯉꯒ
ꯃꯤ ꯆꯃꯦ ꯆꯃꯦ ꯍꯣꯏ
ꯃꯃꯥꯡ ꯆꯍꯤꯗ ꯑꯩꯅ ꯆꯠꯄ ꯀꯥꯟꯗ ꯍꯦꯛꯂꯛꯈꯤꯕ ꯃꯌꯥꯝꯗꯨ ꯅꯪ ꯈꯪꯕ꯭ꯔꯣ ꯍꯝꯕꯥꯜꯒ ꯊꯔꯣꯛꯀ ꯃꯥꯒꯤ ꯌꯨꯝ ꯃꯌꯥꯝꯗꯣ
ꯑꯩ ꯗꯨꯗꯣ ꯈꯪꯍꯧꯗ꯭ꯔꯦꯕ ꯑꯩ ꯑꯗꯨꯃꯥꯏꯅ ꯇꯣꯡꯉꯒ ꯑꯝꯇꯗꯤ ꯆꯠꯇ꯭ꯔꯤ ꯉꯥꯏꯍꯥꯟꯋꯥꯏ ꯑꯉꯥꯡ ꯑꯣꯏꯔꯤꯀꯥꯟꯗ ꯏꯁꯀꯥꯔꯁꯟ ꯆꯠꯄꯗꯣ ꯁꯨꯝ ꯏꯁꯤꯡꯗ ꯑꯗꯨꯃꯥꯏꯅ ꯇꯣꯡꯉꯒꯗꯤ ꯑꯝꯇꯗꯤ ꯆꯠꯇ꯭ꯔꯤ ꯑꯩꯖꯦ꯫
ꯆꯠꯂꯦ ꯑꯩꯗꯣ ꯉꯍꯥꯟ ꯃꯃꯥꯡ ꯆꯍꯤꯗꯨꯗ ꯃꯣꯇ꯭ꯔꯣꯕꯨꯠꯇꯨꯗ ꯂꯨꯄꯥ ꯃꯣꯢꯏꯅ ꯍꯥꯏꯕꯗꯣ ꯑꯩꯈꯣꯏꯒꯤ ꯂꯣꯛꯇꯥꯛ ꯃꯄꯥꯟ ꯑꯃ ꯆꯤꯡ ꯂꯩꯕꯗꯣ
ꯑꯥ ꯑ꯫
ꯆꯤꯡ ꯂꯩꯕꯗꯣ ꯆꯤꯡ ꯀꯩꯅꯣꯒ ꯆꯤꯡ ꯃꯊꯛꯇ ꯍꯣꯇꯦꯜꯒꯤ ꯇꯥꯏꯞꯇꯒ ꯂꯩꯕ ꯇꯣ ꯑꯩꯈꯣꯏ ꯆꯠꯄ ꯃꯇꯝꯗꯗꯤ ꯁꯦꯝꯕ ꯂꯣꯏꯗ꯭ꯔꯤꯕ ꯀꯣ
ꯍꯣꯏ ꯍꯣꯏ꯫
ꯑꯗꯨꯗ ꯑꯗꯨꯗꯒꯤꯅ ꯄꯥꯠꯀꯤ ꯃꯄꯥꯟ ꯍꯥꯏꯗꯤ ꯁꯣꯔꯣꯛ ꯂꯩꯔꯒ ꯄꯥꯠꯇꯣ ꯅꯥꯀꯟ ꯅꯥꯀꯟꯅꯤꯅ ꯂꯩꯗꯣ
ꯎꯝ꯫
ꯑꯗꯨꯒꯤ ꯆꯤꯡꯒꯤ ꯅꯥꯀꯟꯒꯤꯗꯣ ꯑꯗꯨꯒꯤ ꯃꯇꯣꯟꯗꯩꯅ ꯃꯇꯣꯟꯗ ꯑꯃꯕꯨꯛ ꯌꯧꯕꯗꯨꯗ ꯂꯨꯄꯥ ꯆꯧꯉꯥꯅꯦꯌꯦ꯫ ꯑꯩꯈꯣꯏ ꯑꯅꯤ ꯈꯛ ꯇꯣꯡꯉꯦ ꯑꯗꯨꯒ ꯆꯠꯂꯦ ꯊꯝꯕꯥꯜꯒ ꯊꯔꯣꯒ ꯄꯥꯟꯕ ꯖꯒꯥꯗ ꯑꯗꯨꯒ ꯍꯦꯛꯄꯅꯦ ꯑꯁ ꯐꯅꯌꯥꯝ ꯍꯦꯛꯑꯦ ꯐꯦꯡꯉꯦ ꯄꯦꯟꯕ ꯅꯥꯏꯗꯦꯕ ꯍꯥꯏꯕ ꯑꯩꯗꯤ꯫ ꯈꯪꯗꯦ ꯂꯩ ꯌꯥꯝ ꯄꯥꯝꯖꯕꯅꯤꯅꯅꯦ
ꯍꯣꯏ꯫
ꯍꯦꯛꯏꯉꯩꯒꯤꯅꯦ ꯄꯦꯟꯕ ꯅꯥꯏꯗꯕ ꯑꯗꯨꯗ ꯃꯌꯥꯝ ꯍꯦꯜꯂꯛꯑꯦ ꯈꯨꯌꯥꯝꯑꯝꯅꯤ꯫ ꯌꯥꯝ ꯅꯨꯡꯉꯥꯏ ꯑꯗꯨꯃꯥꯏꯅ ꯍꯦꯛꯄꯗ ꯇꯣꯡꯕꯗꯨꯕꯨꯗꯤ ꯀꯩꯁꯨ ꯅꯠꯇꯦ ꯍꯦꯛꯄ
ꯍꯣꯏꯅꯦ ꯍꯣꯏꯅꯦ ꯑꯗꯣ ꯍꯧꯖꯤꯛꯇꯤ ꯃ ꯇꯝꯖꯨ ꯑꯣꯢꯔꯃꯤꯅ ꯁꯥꯠ ꯐꯖꯅꯗꯤ ꯁꯥꯠꯂꯝꯃꯗꯧ ꯃꯥꯜꯂꯦ꯫
ꯎꯝ ꯁꯠꯂꯕꯅꯦ ꯑꯗꯒꯤꯅꯦ ꯊꯝꯕꯥꯜꯗꯨꯖꯨꯅꯦ ꯀꯩꯅꯣꯅꯦ ꯍꯥꯏꯕ ꯑꯩꯈꯣꯏꯒꯤ ꯆꯨꯝꯅꯒꯤ ꯊꯝꯕꯥꯟꯗꯣ ꯅꯠꯇꯦ ꯍꯥꯏꯕ ꯎꯝ ꯑꯄꯤꯛꯄꯗꯣ ꯅꯠꯇꯦ ꯍꯥꯏꯕ ꯍꯥꯏꯗꯤ ꯃꯅꯥ ꯆꯥꯝ ꯅꯤꯄꯥꯟꯒ ꯍꯥꯏꯅꯕꯗꯣ ꯊꯝꯕꯥꯟ ꯆꯥꯝꯅꯤ
ꯆꯥꯎꯕꯅꯦ ꯑꯗꯨꯗꯤ꯫
ꯑꯗꯨꯗꯨꯅꯦ ꯍꯥꯏꯕ꯫
ꯑꯥ ꯑꯗꯨ ꯐꯖꯕꯅꯦ ꯑꯗꯨꯝ ꯃꯆꯨ ꯀꯥꯇꯣ꯫
ꯎꯝ ꯑꯗꯩꯩ ꯍꯥꯏꯗꯤ ꯔꯥꯎꯟꯒ ꯇꯥꯔꯗꯅꯀꯣ ꯕꯨꯡ ꯄꯨꯡꯒ ꯂꯥꯎꯔꯗꯅ ꯅ
ꯌꯥꯔꯗꯤ ꯍꯦꯛꯂꯛꯑ ꯂꯣꯏꯔꯅꯦ ꯊꯝꯅꯥꯒꯗꯣ ꯈꯔ ꯍꯥꯞꯄꯒ
ꯎꯝ ꯍꯦꯛꯁꯤꯅꯦ ꯍꯌꯦꯡꯗꯤ ꯍꯦꯛꯇ
ꯎꯝ ꯀꯨꯏꯔꯕꯅꯤ ꯑꯩꯈꯣꯏ ꯆꯠꯇꯕ꯭ꯔꯥ ꯑꯩꯁꯨ ꯑꯁ ꯆꯍꯤ ꯆꯍꯤ ꯇꯔꯥꯃꯨꯛ ꯐꯥꯔꯝꯃꯅꯤ ꯑꯉꯥꯡ ꯑꯣꯏꯔꯤꯀꯥꯟꯗ ꯇꯨꯏꯁꯟ ꯁꯦꯟꯇꯔꯒꯤ ꯆꯠꯄꯗꯣ ꯑꯗꯨ ꯅꯠꯇꯅ
ꯑꯣ ꯑꯁ ꯆꯠꯄꯒꯤꯕꯨꯗꯤ ꯆꯠꯂꯦ ꯑꯗꯣ ꯑꯗꯨꯝ ꯃꯇꯝ ꯃꯇꯝꯒꯤ ꯆꯍꯤꯒꯤ ꯆꯠꯄꯁꯦ ꯅꯨꯡꯉꯥꯏ ꯑꯗ
ꯍꯌꯦꯡ ꯋꯦꯗꯔꯁꯤꯕꯨ ꯀꯔꯝꯕ ꯋꯦꯗꯔꯗ ꯂꯩꯗꯣꯏꯅꯣ ꯈꯪꯗꯦ ꯑꯁ ꯅꯝ ꯃꯪꯂꯤ ꯃꯪꯂꯤꯒꯗꯧꯔꯒ ꯅꯨꯡꯁꯥ ꯁꯥꯗꯕꯤ ꯋꯦꯗꯔꯗꯣ ꯑꯗꯨꯃꯥꯏꯅ ꯇꯧꯔꯗꯤ ꯑꯁ ꯌꯥꯝ ꯊꯤ ꯅꯨꯡꯉꯥꯏꯅꯤ
ꯌꯥꯝ ꯁꯥꯔꯁꯨ ꯌꯥꯝ ꯆꯠꯄ ꯉꯝꯗꯦꯀꯣ ꯁꯥꯃꯟꯗꯅ ꯑꯗꯣ ꯈꯪꯅꯤꯅꯦ ꯋꯦꯗꯔꯁꯤꯕꯨ ꯉꯁꯤ ꯉꯁꯤꯁꯤꯕꯨ ꯉꯁꯥꯏ ꯑꯌꯨꯛꯇꯣ ꯌꯦꯡꯉꯣ ꯅꯨꯡꯁꯥ ꯁꯥꯁꯨ ꯍꯥꯏꯐꯦꯠ ꯁꯥꯒꯨꯝ ꯇꯧꯏ ꯅꯣꯡꯁꯨ ꯑꯃꯨꯛ ꯇꯥꯏ ꯅꯠ ꯅꯠꯇ꯭ꯔꯥ ꯑꯗꯒꯤ ꯑ ꯅꯨꯡꯊꯤꯟꯗꯅ ꯅꯨꯡꯁꯥꯗꯣ ꯍꯦꯛꯇ ꯌꯥꯛꯈꯩ ꯁꯥꯏꯌꯦꯃꯤ
ꯎꯝ
ꯑꯌꯨꯛ ꯉꯥꯛꯇꯪꯗꯨꯗ ꯑꯃꯨꯛ ꯆꯝ ꯑꯃꯨꯛ ꯇꯥꯏ ꯑꯃꯨꯛ ꯍꯥꯡꯉꯤ ꯆꯝ ꯆꯝ ꯑꯃꯨꯛ ꯇꯥꯏ ꯑꯃꯨꯛ ꯍꯥꯡꯉꯤ
ꯎꯝ ꯑꯗꯨꯅꯦ ꯋꯦꯗꯔꯁꯦ ꯍꯣꯏ ꯑꯗꯨ ꯌꯥꯝ ꯁꯥꯕꯗꯤ ꯅꯨꯡꯉꯥꯏꯇꯦꯕ
ꯎꯝ
ꯅꯣꯡ ꯈꯤꯇꯪ ꯇꯥꯊꯣꯛꯈꯤꯕꯁꯤꯅ ꯑꯃꯨꯛ ꯏꯪꯕ
ꯎꯝ
ꯑꯗꯨꯒ ꯅꯣꯡ ꯇꯥꯔꯀꯥꯟꯗ ꯑꯃꯨꯛ ꯏꯁꯀꯥꯗꯟ ꯆꯠꯄꯁꯦ ꯁꯨꯃꯥꯏꯅ ꯏꯁꯀꯁꯥꯡꯒ ꯈꯣꯏꯅ ꯄꯤꯛꯏꯉꯥꯏꯗ ꯆꯠꯂꯛ ꯄꯨꯗꯣꯛ ꯅꯣꯡꯒ ꯇꯥꯁꯟꯂꯛꯄꯩ ꯑꯁ ꯌꯥꯝ ꯊꯤ ꯅꯨꯡꯉꯥꯏꯇꯦ ꯆꯠꯊꯣ ꯛ ꯆꯠꯁꯤꯟꯗ ꯌꯥꯝ ꯅꯨꯡꯉꯥꯏꯇꯕꯗꯣ
ꯎꯝ ꯑꯩꯈꯣꯏꯒꯤ ꯅꯣꯡ ꯇꯥꯗꯕꯤꯗ ꯈꯔ ꯐꯪꯉꯒ ꯂꯩꯕꯗꯣ ꯑꯁ ꯎ ꯃꯪꯉꯒ ꯂꯩꯕ ꯍꯥꯏꯁꯤꯁꯤꯅ ꯑꯣꯝꯕꯒꯤ ꯑꯣ ꯆꯥꯛ ꯆꯥꯛꯄ ꯑꯃꯁꯨ ꯂꯩꯅꯦ ꯄ꯭ꯔꯣꯛ ꯄꯣꯛ ꯆꯥꯔꯒꯅꯦ ꯅꯨꯡꯉꯥꯏꯐꯝ ꯈꯪꯗꯕ ꯑꯃꯁꯨ ꯂꯩ ꯑ ꯂꯩꯕꯕꯨꯗꯤ
ꯑꯥ
ꯈꯪꯗꯦꯅꯦ ꯍꯧꯖꯤꯛꯀꯥꯟꯁꯦ ꯊꯥꯕ ꯃꯇꯝꯁꯨ ꯑꯣꯏꯕꯅꯤꯅ
ꯍꯣꯏ ꯑꯗꯨꯕꯨꯗꯤ ꯀꯥꯂꯦꯟ ꯃꯇꯝ ꯑꯣꯏꯕꯅꯤꯅ
ꯎꯝ
ꯆꯥꯛ ꯆꯥꯔꯕꯣ ꯀꯃꯥꯏ ꯇꯧꯔꯒꯦ
ꯍꯣꯏ ꯆꯥꯛ ꯆꯥꯔꯦ
ꯑꯣ ꯀꯔꯤ ꯏꯟꯁꯥꯡ ꯆꯥꯔꯕ ꯉꯁꯤꯗꯤ
ꯉꯥꯁꯤꯗꯤ ꯌꯦꯟ ꯆꯥꯏ ꯂꯣꯀꯦꯜ ꯌꯦꯟꯗꯣ ꯆꯥꯏ
ꯑꯥ
ꯑꯁ ꯍꯥꯎꯗꯤ ꯍꯥꯎꯋꯦ
ꯑꯥ ꯂꯣꯀꯦꯜ ꯗꯤ ꯗꯨꯝ ꯍꯥꯥꯎꯕꯅꯤ ꯍꯣꯏ ꯂꯣꯂꯦꯜ ꯗꯤ ꯑꯗꯨꯝ ꯍꯥꯎꯕꯅꯦ
ꯑꯗꯨꯒꯅꯦ ꯑꯩꯁꯤꯅꯅꯦ ꯀꯩꯅꯣ ꯇꯧ ꯑ ꯑꯩꯒꯤ ꯌꯥꯗꯣ ꯇꯔꯥ ꯐꯥꯕꯗꯣ ꯑꯗꯨꯒꯤ ꯃꯥꯒꯤ ꯃꯁꯥꯒꯨꯝꯕ ꯏꯁꯀꯤꯟꯗꯣ ꯑꯗꯨꯝ ꯀꯜꯂꯦꯕ ꯑꯗꯨ ꯍꯥꯎꯗꯤ ꯍꯥꯎꯕ
ꯅꯨꯡꯉꯥꯏꯝꯃ ꯔꯣꯏ ꯅꯤ
ꯑꯗꯨꯒꯤ ꯉꯝꯗꯦ ꯆꯥꯕ ꯑꯗꯨꯒꯤ ꯃꯁꯟꯗꯨꯣ ꯑꯗꯨꯃꯥꯏꯅ ꯈꯨꯠꯅ ꯁꯦꯠꯂ ꯁꯦꯠꯂꯒ ꯃꯆꯥ ꯃꯆꯥꯗꯤ ꯆꯥꯕ ꯌꯥꯏꯌꯦꯕ ꯇꯕ ꯀꯩꯅꯣꯒꯗꯤ ꯉꯝꯗꯦ ꯏꯁ꯭ꯀꯤꯟꯒꯗꯤ ꯌꯥꯝ ꯆꯤꯛꯄ ꯈꯣꯠꯄ ꯇꯧꯗꯗꯤ ꯌꯥꯗꯦꯗꯅ ꯆꯥꯕꯗꯣ ꯏꯅ
ꯑꯗꯨꯃꯥꯏꯅ ꯇꯧꯋꯦ ꯑꯗꯨꯒ ꯍꯥꯎꯗꯤ ꯍꯥꯎꯔꯦ ꯃꯍꯤꯒꯗꯨꯗꯤ ꯑꯥꯏ ꯅꯝꯒꯩ ꯍꯥꯎꯋꯦ
ꯑꯣꯍꯩ ꯂꯣꯀꯦꯜꯗꯤ ꯑꯗꯨꯝ ꯃꯁꯥꯒꯤ ꯑꯩꯈꯣꯏꯒꯤ ꯕꫭꯂꯔ ꯁꯤ ꯅꯒꯣ ꯈꯤꯇꯪ ꯍꯥꯏꯗꯤ ꯑꯁ ꯈꯤꯇꯪ ꯊꯣꯡꯕ ꯍꯩꯇꯕ ꯃꯤꯅꯒ ꯊꯣꯡꯉꯗꯤ ꯆꯄꯤꯠ ꯆꯄꯤꯠ ꯆꯄꯤꯠ ꯂꯥꯎꯔꯒ ꯆꯥꯕꯗ ꯌꯥꯝ ꯅꯨꯡꯉꯥꯏꯇꯕꯅꯤꯗ
ꯎꯝ ꯍꯣꯏ
ꯍꯣ ꯑꯗꯨꯗꯤ ꯍꯌꯦꯡꯁꯦ ꯄꯨꯡ ꯇꯔꯥꯗꯒꯤ ꯑꯩꯈꯣꯏ ꯔꯦꯗꯤ ꯇꯧꯁꯦꯕꯀꯣ
ꯄꯨꯡ ꯇꯔꯥꯗꯒꯤ ꯍꯌꯦꯡꯗꯤ ꯁꯨꯃꯥꯏꯅ ꯇꯧꯕꯅꯦꯕ ꯉꯥꯟ ꯑꯩꯒꯤ ꯋꯥꯈꯜꯗꯗꯤꯅꯦ ꯁꯨꯃꯥꯏꯅ ꯈꯜꯂꯝꯕꯅꯦꯕ ꯉꯟꯅ ꯆ ꯄꯥꯏꯅ ꯈꯟꯕꯅꯦꯕ ꯆꯥꯛꯁꯦ ꯑꯥꯗ ꯆꯥ ꯆꯥꯕ ꯍꯥꯏꯅ ꯑꯗꯨꯝ ꯍꯣꯇꯦꯜꯗꯅꯤ ꯈꯪꯗꯦ ꯀꯗꯥꯏ- ꯀꯗꯥꯏꯗ ꯑꯥꯏ ꯈꯟ ꯑꯗꯨ ꯍꯌꯦꯡꯁꯦ ꯕꯕꯥꯗꯤ ꯊꯕꯛ ꯂꯩꯌꯦꯕ ꯊꯕꯛ ꯂꯥꯛꯁꯜꯂꯕ
ꯍꯣꯏ꯫
ꯑꯗꯨꯅ ꯑꯩꯈꯣꯏ ꯈꯛꯇꯁꯨ ꯑꯃꯨꯛ ꯊꯥꯗꯣꯛꯅꯤꯡ ꯗꯕ ꯕꯥꯕꯥ ꯅꯥ ꯑꯗꯨꯒꯤ ꯃꯥꯗꯣ ꯊꯕꯛꯇꯣ ꯆꯠꯊꯣꯛꯑꯒ ꯑꯌꯨꯛ ꯉꯟꯇꯥꯅꯥ ꯆꯠ ꯊꯣꯀ ꯎꯔꯒꯥ ꯄꯨꯡ ꯍꯜꯂꯛꯄꯗ ꯇꯔꯥꯃꯨꯛ ꯁ꯭ꯋꯥꯏꯁꯤ ꯇꯥꯗꯧ ꯃꯥꯜꯂꯦ꯫ ꯁꯤꯗꯩ ꯆꯠꯅꯕ ꯑꯩꯈꯣꯏ ꯂꯣꯏꯅ ꯔꯦꯗꯤ ꯂꯩꯔꯝꯃꯣ ꯁꯤꯅꯤꯕ ꯑꯗꯨꯒꯤꯅꯦꯕ ꯄꯨꯡ ꯇꯔꯥ ꯍꯥꯏ ꯑꯩꯗꯤ ꯍꯦꯛꯇ ꯉꯟꯅ ꯆꯠꯅꯤꯡꯉꯕꯅꯦꯃꯤ꯫ ꯌꯥꯝ ꯅꯨꯡꯁꯥ ꯍꯥꯏꯗꯣꯔꯛꯇ꯭ꯔꯤꯉꯩꯗꯀꯣ ꯑꯗꯨꯝ ꯆꯠ ꯅꯤꯡꯉꯕꯅꯦ ꯑꯗꯣ ꯎꯄꯥꯏ ꯂꯩꯇꯦ꯫ ꯑꯩꯆꯦ ꯕꯕꯥ ꯌꯥꯎꯗ꯭ꯔꯁꯨ ꯑꯗꯨꯝ ꯆꯠꯂꯒꯦ ꯑꯗꯨ ꯕꯕꯥꯅ ꯌꯥꯗꯕ ꯂꯝꯗꯣ ꯌꯥꯝ ꯂꯥꯞꯄꯅꯤꯅꯅꯦ
ꯑꯗꯨꯕꯨꯗꯤ ꯆꯨꯝꯃꯦ ꯂꯝ ꯂꯥꯞꯄꯅꯤꯅ
ꯑꯗꯨꯁꯦ ꯕꯕꯥ ꯉꯥꯏꯔꯒ ꯑꯣꯏꯅ
ꯍꯣꯏ ꯀꯩꯁꯨ ꯀꯥꯏꯗꯦꯕ ꯍꯥꯏꯗꯤ ꯄꯨꯡ ꯇꯔꯥ ꯍꯥꯏꯁꯦ ꯌꯥꯝ ꯊꯦꯡꯉꯨꯕ ꯅꯠꯇꯦꯕ꯫
ꯑꯁ ꯈꯪꯗꯦꯅꯦ ꯅꯨꯡꯁꯥꯒꯤ ꯁꯥꯕ ꯃꯇꯝꯁꯤꯗ ꯒ꯭ꯌꯥꯟꯕꯨ ꯇꯥꯗꯦꯅꯦ꯫
ꯍꯌꯦꯡꯗꯤ ꯑꯗꯨꯝ ꯈꯔ ꯅꯨꯡꯉꯥꯏ ꯖꯅꯤꯗ
ꯑꯋꯣꯏꯕ ꯏꯁꯣꯔ ꯍꯌꯦꯡꯗꯤ ꯑꯝꯇ ꯋꯦꯗꯔꯁ ꯅꯨꯡꯉꯥꯏꯕ ꯑꯣꯏꯍꯟꯕꯤꯌꯨ! ꯍꯥ ꯑꯗꯨꯃꯥꯏꯅ ꯇꯧꯔ ꯆꯠꯂꯖꯤ ꯗꯤ ꯅꯪꯒꯤ ꯀꯔꯤ- ꯀꯔꯥ ꯂꯣꯏꯁꯟ ꯁꯟꯒꯗꯕ ꯈꯣꯠꯀꯗꯕ ꯊꯕꯛ ꯑꯉꯥꯡ ꯌꯨꯝꯒꯤ ꯂꯣꯏꯁꯤꯜꯂꯝꯒꯗꯕꯁꯤꯡꯁꯨ ꯐꯠ ꯐ ꯂꯣꯏꯁꯤꯜꯂꯣ ꯑꯗꯨꯒ